ꯂꯣ ꯇꯥꯕꯔꯣ ꯎꯝ ꯇꯥꯏꯌꯦ ꯅꯨꯉꯥꯏꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯥꯄꯥꯔꯤ ꯆꯥꯛ ꯆꯥꯔꯕꯣ
ꯑꯁ ꯆꯥꯛꯇꯤ ꯆꯥꯗ꯭ꯔꯤꯗ ꯉꯁꯤꯁꯦ ꯊꯣꯡꯕ ꯇꯟꯗꯅ
ꯍꯩꯃꯥ ꯀꯩꯅꯣ ꯍꯥꯏꯁꯤꯕꯣ ꯌꯥꯝ ꯇꯜꯂꯤꯅ ꯅꯪꯗꯤ
ꯑꯁ ꯊꯣꯡꯕ ꯌꯥꯝ ꯇꯜꯂꯦ ꯅ ꯊꯣꯡꯗ꯭ꯔꯦ ꯑꯥ ꯍꯣꯔꯦꯟ ꯍꯣꯇꯦꯜꯗ ꯆꯥꯕ ꯆꯠꯇꯣꯏꯅꯦ
ꯃꯥ ꯅꯪ ꯅꯪ ꯀꯩꯅꯣ ꯅꯪꯒꯤ ꯃꯤꯅꯥꯏ ꯇꯔꯥꯗꯣ ꯑꯝꯇ ꯂꯩꯇ꯭ꯔꯕꯣ
ꯑꯦ ꯂꯩꯇ꯭ꯔꯦ ꯑꯗꯨꯁꯤꯡꯗꯣ ꯂꯣꯏ ꯇꯥꯟꯊꯣꯛꯈ꯭ꯔꯦ ꯑꯩꯅ
ꯃꯥ ꯑꯩꯒꯤ ꯃꯤꯅꯥꯏ ꯀꯨꯟꯁꯤꯗꯒꯤ ꯅꯪ ꯑꯃ ꯑꯅꯤ ꯈꯟꯖꯔꯨ ꯂꯥꯛꯑꯣ ꯍꯣꯔꯦꯟ
ꯑꯣ ꯈꯟꯕ ꯂꯥꯀꯦꯀꯣ
ꯎꯝ ꯑꯗꯣ ꯑꯩ ꯍꯥꯏꯒꯦꯕ ꯑꯥ ꯉꯔꯥꯡꯁꯦ ꯉꯔꯥꯡꯁꯦ ꯑꯩꯅꯅꯦ ꯎꯝ ꯁꯅꯥ ꯕꯥꯇꯤꯜ ꯑꯃꯇꯪ ꯂꯩꯒꯦꯅ ꯇꯧꯅꯦꯕ
ꯍꯦꯟꯖꯤꯟ ꯃꯟꯗꯅ ꯑꯃꯨꯛ ꯀꯣ ꯍꯥ
ꯁꯅꯥꯒꯤ ꯕꯥꯇꯤꯟꯗꯣ
ꯅꯋꯥꯅ ꯍꯨꯔꯥꯟꯈ꯭ꯔꯦ ꯍꯥꯏꯗꯥꯏ
ꯑꯁ ꯃꯥꯅꯅꯦ ꯂꯧꯊꯣꯛꯑꯒꯅꯦ ꯌꯨ ꯊꯛꯊꯣꯛ ꯂꯩꯔꯝꯃꯤꯅꯦꯃꯦ ꯏꯕꯦꯝꯃ
ꯑꯁ ꯑꯁ ꯅꯨꯡꯉꯥꯏꯇꯔꯤꯗ ꯅꯨꯡꯉꯥꯏꯇ꯭ꯔꯤꯗ ꯅꯪ ꯌꯥꯝꯃꯜꯂꯗꯤ ꯑꯩꯉꯣꯟꯗꯁꯨ ꯊꯥꯔꯛꯑꯣꯅꯦ ꯑꯩꯁꯨ ꯁꯅꯥꯒꯤ ꯌꯨꯝ ꯁꯥꯈꯤꯒꯦ
ꯑꯁ ꯅꯪꯒꯤ ꯁꯅꯥꯏ ꯌꯨꯝꯗꯨꯗꯤ ꯉꯥꯏꯈꯣꯗꯥ ꯁꯅꯥꯏ ꯌꯨꯝꯒ ꯂꯥꯏꯔꯤ ꯑꯩꯒꯤꯅꯦ ꯊꯣꯡꯗꯣ ꯀꯥꯒꯤ ꯊꯣꯡꯗꯣ ꯌꯥꯝꯅ ꯐꯖꯃꯟꯗ꯭ꯔꯦꯅ ꯗꯥꯏꯃꯟ ꯊꯤꯜꯂꯤꯌꯦ꯫ ꯑꯩꯅ ꯍꯥꯟꯅ ꯑꯥ ꯁꯦꯝꯃꯝꯕꯟꯗꯨꯔꯥ ꯍꯣꯏꯅꯦ ꯍꯣꯏꯅꯦ ꯅꯪꯅ ꯄ꯭ꯂꯥꯁꯇꯤꯛꯅ ꯁꯦꯝꯃꯝꯃꯤꯗꯅ ꯑꯗꯨ ꯌꯥꯔꯔꯣꯏꯅꯦ ꯑꯩꯅ ꯎꯅꯅꯦ ꯎꯗꯨꯗꯅꯦ ꯑꯃꯨꯛꯅꯦ
ꯎꯗꯨꯁꯨ ꯅꯋꯥꯗ ꯑꯩ ꯄꯨꯔꯛꯈ꯭ꯔꯕꯅꯦ ꯄꯨ ꯑꯥ ꯎ ꯑꯥ ꯎꯗꯨ ꯄꯨꯕꯤꯈ꯭ꯔꯣꯅꯀꯣ ꯃꯥ ꯄꯨꯔꯒꯗꯤ ꯆꯠꯈ꯭ꯔꯕꯅꯦ
ꯈꯪꯗꯦ ꯈꯪꯗꯦ ꯑꯗꯣ ꯎꯝ ꯅꯪꯅꯋꯥꯗꯣ ꯅꯪꯅꯋꯥ ꯗꯨꯅ ꯑꯩꯉꯣꯟꯗꯒꯤ ꯀꯩꯅꯣ ꯂꯧꯈꯤꯕꯅꯤ ꯑꯥꯝ ꯑꯥ ꯁꯅꯥꯒꯤ ꯇꯦꯕꯜ ꯑꯝꯒ ꯂꯨꯄꯥꯒꯤ ꯀꯩꯅꯣ ꯃꯣꯔꯥ ꯑꯝꯒ ꯂꯧꯈꯤꯝꯅꯦ ꯃꯥ ꯆꯥ ꯆꯥꯛ ꯆꯥꯅꯕ ꯂꯩꯌꯦꯅ ꯑꯗꯣ ꯍꯧꯖꯤꯛꯐꯥꯎ ꯄꯣꯔ ꯄꯤꯔꯛꯇ꯭ꯔꯤꯌꯦ ꯁꯤ ꯑꯥ ꯅꯨꯃꯤꯠ ꯃꯣꯔꯥꯑꯥꯕ ꯎꯝ ꯃꯣꯔꯥ
ꯑꯣ ꯃꯨꯔꯥꯗꯤꯅꯦ ꯑꯥ ꯅꯋꯥꯅ ꯄꯨꯔꯒ ꯆꯠꯄꯒꯤꯀꯣ ꯑꯃꯨꯛ ꯃꯥꯅ ꯑꯃꯨꯛ ꯄꯨꯔꯛꯄ ꯃꯥꯜꯂꯦ
ꯑꯁ ꯗꯪꯒꯤꯁꯦ ꯅꯋꯥꯏ ꯌꯥꯝ ꯀꯟꯈꯠꯄ ꯃꯥꯜꯂꯤꯗ ꯑꯩ ꯏꯋꯥꯗꯣ ꯁꯨꯝ ꯁꯨꯝ ꯍꯥꯏꯔꯅꯨ ꯑꯩꯒꯤ ꯏꯋꯥꯗꯤꯀꯣ ꯍꯨꯖꯤꯛ ꯑꯥ ꯐꯨꯠꯕꯣꯜ ꯌꯦꯡꯕ ꯆꯠ ꯈꯤꯌꯦꯀꯣ ꯃꯦꯁꯤꯒ ꯃꯦꯁꯤꯒ ꯐꯝꯃꯤꯟꯅꯔꯒ ꯌꯦꯡꯗꯣꯏꯅꯦꯅ
ꯑꯣ ꯑꯣ ꯑꯥ ꯑꯈꯣꯏ ꯏꯋꯥꯗꯤ ꯐꯨꯠꯕꯣꯜꯒ ꯃ ꯇꯝ ꯅꯪꯗꯦ ꯃꯥꯗꯤ ꯊꯕꯛ ꯁ ꯑꯔꯨꯕ ꯆꯠꯈꯤꯕꯀꯣ
ꯉꯥꯡꯉꯤꯉꯩꯗ ꯃꯥ ꯉꯝꯃꯣꯏ ꯁꯥꯏꯗꯤꯕꯣꯗꯣ ꯑꯝꯇ ꯍꯟꯗꯣꯛꯄꯤꯔꯛꯎꯀꯣ
ꯑꯣ ꯍꯟꯗꯣꯛꯄ ꯑꯗꯨ ꯑꯁꯦꯡꯕꯗꯤ ꯅꯪ ꯉꯥ ꯉꯥꯎꯔ ꯀꯥꯟꯗ
ꯑꯩꯅ ꯑ ꯀꯩꯔꯨꯛ ꯊꯝꯔꯝꯕꯅꯦꯕ ꯑꯗꯨ ꯅꯪ ꯀꯥꯎꯕꯒꯤ ꯅꯪꯒꯤꯅꯦꯅ ꯍꯥꯏꯔꯤꯅꯦ
ꯀꯩꯟ
ꯅꯪ ꯊꯛꯄꯕꯨ ꯇꯣꯛꯑꯕꯣ
ꯀꯩꯅꯣ ꯅꯪ ꯅꯪꯗꯤ ꯉꯥꯎꯔꯦꯅ ꯐꯖꯅ ꯅꯪ ꯅꯪ ꯅꯤ ꯁꯥꯍꯟꯗ꯭ꯔꯤꯕ ꯌꯨ ꯉꯥꯎꯕꯗꯩꯩ ꯅꯪ ꯆꯥꯛ ꯊꯣꯡꯕ ꯀꯥꯎꯔꯤ ꯑꯩ ꯅꯠꯇ꯭ꯔꯥ
ꯑꯁ ꯅꯪꯗꯨ ꯃꯥꯏ ꯅꯠꯇꯦꯅꯦ ꯑꯩꯗꯤ ꯄꯨꯔꯥ ꯌꯪ ꯌꯗꯨꯕꯨ
ꯃꯨ ꯌꯨ ꯌꯥꯎꯁꯜꯂꯒ ꯅꯪꯅ ꯂꯥꯎ ꯈꯣꯡ ꯇꯧꯕꯗꯒꯤ ꯅꯪꯒꯤ ꯃꯤꯅꯥꯏ ꯃꯌꯥꯝꯗꯣ ꯂꯣꯏ ꯆꯦꯟꯈ꯭ꯔꯤꯅꯦꯅ ꯄꯥꯎ ꯇꯥꯏ ꯂꯩꯕꯤꯝꯃ
ꯎꯝ ꯑꯗꯨꯒꯨꯝꯕꯗꯣ ꯄꯪꯈꯥꯏꯗ ꯍꯥꯏꯅꯨꯀꯣ ꯑꯁꯦꯡꯕꯅꯤꯅ ꯑꯃꯨꯛ
ꯐꯦꯁꯕꯨꯛꯇꯅꯦ ꯎꯝ ꯐꯦꯁꯕꯨꯛꯇꯅꯦ
ꯑꯁꯤꯁꯦ ꯚꯣꯏꯁꯇ ꯊꯥꯒꯠꯂꯛꯇꯅꯀꯣ ꯑꯗꯨꯒꯨꯝꯕ ꯋꯥꯊꯤ
ꯍꯧꯗꯣꯔꯛꯑꯒ ꯅꯪꯅ ꯍꯧꯗꯣꯔꯛꯑꯒ ꯑꯗꯨꯏ ꯋꯥꯔꯤꯗꯨꯗꯤ ꯅꯪ ꯈꯠꯅꯁꯦ ꯍꯥꯏꯕ꯭ꯔꯣ ꯍꯧꯖꯤꯛ ꯍꯥ ꯐꯣꯟꯁꯦ ꯈꯠꯅꯁꯦ ꯍꯥꯏꯕ꯭ꯔꯥꯕꯅ
ꯆꯪꯗꯦ ꯑ ꯀꯣꯏꯅ ꯑ ꯏꯕꯥꯅꯤ ꯀꯩꯅꯣ ꯋꯥꯔꯤ ꯁꯥꯟꯅꯗꯕꯒꯤ ꯑꯣꯏꯔꯝꯕꯅꯤꯕ ꯊꯥꯏꯅꯒꯤ ꯑꯉꯥꯡ ꯑꯣꯏꯔꯀꯥꯟꯗꯒꯤ ꯋꯥꯔꯤꯁꯤꯡꯗꯣ ꯅꯤꯡꯁꯤꯡꯂꯒ ꯅꯪꯗꯣ ꯑꯃꯨꯛ ꯀꯩꯅꯣ ꯑ ꯅꯨꯡꯉꯥꯏꯇꯕ ꯃꯥꯜꯂꯤꯗ
ꯅꯨꯡꯉꯥꯏꯇꯦ ꯑꯩꯗꯤ ꯌꯥꯝ ꯅꯨꯡꯉꯥꯏꯇꯦ ꯑꯩ ꯌꯥꯝ ꯄꯦꯟꯗꯦ ꯅꯪ ꯆꯍꯤ ꯃꯉꯥꯃꯨꯛꯇ ꯉꯥꯏꯔꯤꯉꯩꯗꯅꯦ ꯏꯕꯥꯅꯤꯅꯅꯦ ꯌꯨꯒꯤ ꯇꯤꯛꯀꯤꯗꯅꯦ ꯌꯨꯒꯤ ꯗꯔꯝ ꯗ ꯏꯔꯥꯡꯅꯈꯤꯕꯗꯣ
ꯑꯣ ꯑꯣ ꯑꯣ ꯑꯣ ꯑꯗꯨꯒꯨꯝꯕꯗꯨꯣ ꯌꯥꯝ ꯍꯥꯏꯅꯨ ꯍꯥꯏꯕ ꯍꯣꯔꯦꯟ ꯑꯃꯨꯛ ꯀꯩꯅꯣꯗ ꯌꯥꯎꯔꯝꯗꯅꯀꯣ
ꯁꯅꯥꯏ ꯋꯥꯔꯤ ꯑꯣꯏꯅ ꯁꯥꯟꯅꯔꯁꯤꯗꯩꯁꯦ
ꯅꯠꯇꯦ ꯉꯁꯤꯗꯤ ꯅꯪꯒꯤ ꯁꯝꯗꯣ ꯀꯃꯥꯏ ꯉꯥꯏꯈꯣ ꯅꯪꯒꯤ ꯁꯝꯗꯣ ꯅꯍꯥꯟ ꯑꯩꯉꯣꯟꯗ ꯗ ꯂꯥꯛꯑꯣ ꯂꯥꯛꯑꯣ ꯁꯪꯕꯤꯔꯝꯕꯗꯣ ꯀꯃꯥꯏꯅ ꯇꯧꯔꯒꯦ
ꯎꯝꯗ ꯃꯅꯥꯗ ꯍꯥꯏ ꯑꯕꯅ
ꯑꯣ ꯑꯣ ꯅꯪ ꯑꯩꯅ ꯍꯥꯏꯗ꯭ꯔꯥ ꯑꯩ ꯅꯪꯉꯣꯟꯗ ꯑꯩꯗꯤ ꯌꯥꯝ ꯕꯤꯖꯤ ꯑꯣꯏꯌꯦ ꯅꯪ ꯄꯥꯔꯂꯔꯗ ꯇꯧꯔꯣ ꯍꯥꯏꯔꯒ ꯅꯪ ꯄꯩꯁꯥ ꯇꯤꯡꯅꯤꯡꯗꯕꯒꯤ ꯇꯧꯕꯤ ꯇꯧꯕꯤ ꯂꯥꯛꯄ ꯅꯠꯇ꯭ꯔꯣ
ꯃ ꯑꯩ ꯏꯁꯥ ꯏꯊꯟꯇ ꯇꯩꯖꯔꯒꯦ ꯍꯥꯏꯔꯒ ꯏꯕꯦꯝ ꯃꯥ ꯅꯪ ꯐꯖꯔꯗꯤ ꯐꯖꯔꯣꯏ ꯑꯩꯗꯤ ꯑꯩꯒꯤ ꯈꯨꯠꯁꯦ ꯄꯨꯔꯥ ꯖꯥꯗꯨꯒꯤ ꯈꯨꯠ ꯑꯩ ꯇꯩꯒꯦ ꯑꯩ ꯇꯩꯒꯦ ꯅꯪꯅ ꯑꯩꯁꯦ ꯅꯝ ꯍꯟꯗꯅ ꯐꯥꯔꯒ ꯇꯩꯕꯤꯔꯒꯗ ꯑꯗꯨꯃꯥꯏꯅ ꯑꯣꯟꯈꯠꯂꯒ ꯉꯥꯡꯉꯤꯗꯣ ꯀꯩꯒꯤꯅꯣ
ꯑꯁ ꯂꯣꯏꯔꯦ ꯂꯣꯏꯔꯦ ꯀꯣ ꯑꯣ ꯀꯟꯕꯒꯁꯤ ꯑꯁꯤ ꯋꯥꯔꯤ ꯁꯥꯟꯅꯕ ꯅꯨꯡꯉꯥꯏꯗꯦꯀꯣ
ꯅꯨꯡꯥꯏ ꯑꯀꯟꯕꯗꯤ ꯍꯥꯏꯕ ꯅꯨꯡꯉꯥꯏꯇꯦ ꯑꯊꯣꯠꯄ ꯑꯊꯣꯠꯄ ꯑꯣꯏꯅ ꯍꯥꯏꯔꯒꯅꯦ ꯎꯝ ꯔꯥꯅꯤ ꯕꯂꯥ ꯁꯥꯔꯛꯎꯁ ꯕꯦꯝ
ꯑꯁ ꯔꯥꯅꯤ ꯕꯂꯥꯒꯤꯗꯣ ꯑꯗꯨꯒꯨꯝꯕꯗꯣ ꯑꯁ
ꯔꯥꯅꯤꯕꯂꯥꯣꯏꯅ ꯇꯧꯕꯗꯣ ꯍꯣꯔꯦꯟ ꯄ꯭ꯂꯥꯟꯗꯣ ꯁꯦꯝꯁꯦ ꯍꯣꯔꯦꯟ ꯑꯩꯈꯣꯏ ꯌꯨꯝꯗ ꯆꯥꯛ ꯆꯥꯕ ꯂꯥꯛꯑꯣꯅꯦ ꯑ ꯍꯔ ꯑꯔꯤ ꯅꯣꯏ ꯌꯨꯝꯗ ꯂꯥꯛꯄꯗꯣ ꯈꯤꯇꯪ ꯅꯨꯡꯉꯥꯏꯗꯧ ꯃꯥꯥꯟꯗꯤꯦ ꯔꯦꯁꯇꯨꯔꯥꯟ ꯑꯣꯏꯅ ꯆꯥꯔꯨꯁꯦ
ꯑꯗꯨ ꯑꯣꯏꯗꯅ ꯑꯗꯨ ꯑꯗꯨꯗꯅ ꯑꯣꯏꯅ ꯊꯦꯡꯅꯔꯁꯤ ꯍꯥꯏꯕ꯭ꯔꯣ
ꯑꯗꯣ ꯑꯣꯏꯅ ꯊꯦꯡꯅꯔꯁꯦ ꯑꯩ ꯗ꯭ꯔꯥꯏꯚꯔꯒ ꯇꯧꯔꯒ ꯂꯥꯛꯑ ꯎ ꯏꯔꯨꯖꯕ ꯂꯣꯏꯔꯒ ꯑꯩ ꯕꯖꯥꯔ ꯆꯠꯂꯨꯈꯤꯒꯦ ꯕꯖꯥꯔꯗ ꯆꯠꯂꯒ ꯍꯜꯂꯛꯑꯒ ꯀꯣ ꯅꯝ ꯕꯖꯥꯔꯗ ꯀꯩꯗꯧꯕ ꯆꯠꯇꯣꯏꯅꯣ ꯁꯣꯞꯄꯤꯡ ꯇꯧꯕ ꯆꯠꯇ꯭ꯔꯣꯏꯔꯥ
ꯑꯣ ꯁꯣꯞꯄꯤꯡꯒꯤꯅꯦ ꯑꯁ ꯅꯪꯅ ꯁꯣꯞꯄꯤꯡ ꯇꯧꯕꯤꯌꯨ ꯍꯥꯏꯕꯗꯣ ꯀꯥꯎꯕ
ꯑꯗꯣ ꯕꯖꯦꯠꯇꯣ ꯌꯥꯈꯋꯥ ꯌꯥꯝꯅ ꯇꯧꯔꯛꯑꯣ ꯀꯣ ꯂꯤꯁꯤꯡ ꯅꯤꯐꯨ ꯌꯥꯡꯈꯩꯗꯤ ꯇꯧꯔꯛꯎꯀꯣꯅꯕꯒꯤ ꯅꯣꯗꯤ ꯂꯩꯍꯟꯕꯤꯔꯣ ꯑꯉꯥꯡꯗꯀꯣ ꯍꯣ ꯍꯣꯏ ꯍ ꯑꯗꯨꯗꯣ ꯑꯗꯨ ꯍꯥꯏꯈꯦ ꯍ ꯍ ꯀꯩꯅꯣ ꯇꯧꯔꯅꯦꯕꯀꯣ ꯎ
ꯑꯁ ꯑꯩꯈꯣꯏ ꯑꯉꯥꯡ ꯑꯆꯧꯕ ꯑꯃꯗꯣ
ꯑꯁ ꯑꯆꯧꯕꯗꯣ ꯌꯥꯝ ꯍꯥꯏ ꯍꯩꯈ꯭ꯔꯕꯅꯤ ꯑꯗꯣ ꯉꯁꯥꯏꯅꯦ ꯆꯥꯛ ꯌꯥꯝ ꯍꯥꯞꯆꯤꯜꯂꯛꯇꯅ ꯑꯣꯖꯥꯗꯣ ꯑꯣ ꯑꯣꯖꯥꯗꯣ ꯀꯩ ꯍꯥꯏꯅꯤ ꯃꯕꯨꯛꯇꯣ ꯂꯦꯡꯈꯠꯂꯒ ꯑ ꯋꯥꯟꯊꯈ꯭ꯔꯕ ꯑꯗꯒꯤ ꯁꯥꯇ꯭ꯔꯗꯨꯗꯤ ꯌꯥꯝ ꯍꯩꯌꯦꯕ ꯉꯁꯤꯗꯤ ꯑ ꯑꯣꯖꯥꯗꯣ ꯉꯝꯗꯅꯤꯅ ꯑꯣꯖꯥ ꯑꯗꯨꯅ ꯐꯔꯦ ꯉꯥꯏꯍꯥꯛꯇꯪ ꯁꯨꯇꯤ ꯊꯥꯔꯁꯦꯅꯅꯦ ꯑꯣꯖꯥꯅ ꯊꯥꯗꯣꯛꯈꯤꯕ
ꯑꯗꯣ ꯅꯪꯒꯤ ꯇ꯭ꯋꯏꯁꯟꯒꯤ ꯑꯉꯥꯡꯗꯣ ꯑꯩꯅ ꯉꯁꯥꯏ ꯂꯥꯡꯒꯦ ꯇꯧꯕꯗꯨꯗ ꯑꯃꯨꯛ ꯀꯣꯛꯇ ꯊꯣꯝꯕꯤꯕꯒꯤ
ꯆꯠ ꯂꯩꯈꯤꯕꯅꯦ ꯑꯣ ꯀꯥꯏ ꯀ ꯏꯁꯇꯤꯛꯍꯣ ꯀꯩꯍꯣ ꯇꯧꯔꯒ ꯃꯃꯥꯏꯒꯤ ꯃꯃꯤꯠꯇꯣ ꯏꯂꯪ ꯂꯪꯒꯤꯈꯤꯕꯅꯤ ꯑꯩꯒꯤ ꯑꯣꯏꯔꯝꯃꯗꯤ ꯃꯥ ꯑꯩꯅ ꯑꯃꯨꯛ ꯊꯨꯝꯕꯤꯗꯣꯏꯅꯦ ꯃꯀꯣꯛꯇꯣ
ꯎꯝ ꯎꯝ ꯑꯃꯅ ꯊꯣꯛ ꯑꯁꯤꯒꯤ ꯀꯩꯅꯣꯗ ꯌꯥꯎꯕ ꯀꯥꯟꯗ ꯑꯃꯅ ꯊꯣꯛ ꯀꯣꯝ ꯑꯃꯅ ꯇꯣ ꯃꯄꯥ ꯂꯥꯛꯄ ꯀꯥꯟꯗ ꯑꯃꯨꯛ ꯀꯝꯄ꯭ꯂꯦꯟ ꯇꯧꯗꯨꯅ ꯑꯁ ꯇꯣꯛꯄ ꯇꯥꯔꯅꯤꯀꯣ
ꯃꯃꯥ ꯍꯣꯏ ꯊꯕꯛ ꯇꯧꯈꯤꯕꯗꯒꯤ ꯀꯣꯛꯇ ꯌꯥꯝ ꯊꯣꯝꯕꯤ ꯑꯩ ꯍꯥꯏꯒꯦ ꯑꯩ ꯁꯝꯖꯩ ꯉꯔꯥꯡꯗꯪ ꯁꯪꯕꯅꯤꯅꯀꯣ ꯉꯁꯤ ꯊꯥꯎ ꯇꯩꯔꯒ ꯉꯁꯤ ꯑꯃꯨꯛ ꯉꯁꯤ ꯊꯥꯎ ꯇꯩꯁꯤꯔꯣ
ꯑꯩꯗꯤ ꯊꯥꯎ ꯇꯥꯏꯕ ꯂꯣꯏꯔꯦ
ꯅꯠꯇꯦ ꯅꯪ ꯅꯠꯇꯦ ꯑꯩ ꯍꯣꯕ ꯑꯩ ꯑꯩꯕꯨꯕ
ꯑꯣ ꯅꯪ ꯅꯪ ꯑꯩꯈꯣꯏ ꯌꯨꯝꯗ ꯑꯩ ꯑꯩ ꯑꯦꯂꯣꯕꯦꯔꯥꯒꯤꯀꯣ
ꯑꯥ
ꯀꯣꯀꯣꯅꯠ ꯑꯣꯏꯜꯗꯣ ꯑꯗꯨ ꯂꯩꯌꯦꯕ
ꯑꯣ ꯅꯪꯒꯤꯗ
ꯑꯣ ꯑꯩ ꯑꯩꯈꯣꯏ ꯌꯨꯝꯗ ꯑꯩꯈꯣꯏ ꯌꯨꯝꯗ ꯑꯩ ꯑꯩꯗꯤ ꯇꯩꯕ ꯂꯣꯏꯔꯦ
ꯎꯝ ꯐꯔꯦ ꯐꯔꯦ ꯑꯩ ꯍꯣꯔꯦꯟ ꯂꯥꯛꯑꯒꯦ ꯑꯣ ꯅꯪꯗꯤ ꯑ
ꯑꯩꯗꯤ ꯏꯔꯨꯔꯒ ꯀꯣ ꯑꯩꯗꯤ ꯕꯖꯥꯔ ꯆꯠꯂꯅꯤ ꯅꯪ ꯂꯩꯍꯧꯋꯣ
ꯍꯣ ꯑꯩ ꯇꯇꯩ ꯍꯧꯔꯒꯦ ꯌꯕ ꯎꯝ ꯎꯝ ꯑꯗꯣ ꯑꯩ ꯍꯟꯈꯤꯕꯗ ꯑꯦꯂꯣꯚꯦꯔꯥꯒꯤ ꯀꯣꯀꯣꯅꯠ ꯑꯣꯏꯜꯗꯣ ꯑꯩ ꯂꯧꯈ꯭ꯔꯒꯦꯕ ꯑꯩ ꯈꯒꯦ ꯑꯗꯨ ꯀꯩꯅꯣ ꯑꯥ ꯄꯨꯔꯛꯄꯅꯦ ꯍꯣꯏꯅꯦ ꯑꯥꯗ ꯄꯨꯔꯛꯄꯗꯣ ꯑꯥꯗꯦ ꯍꯣꯏꯅꯦ ꯑꯗꯒꯤꯗꯣ ꯑꯃꯨꯛ ꯗꯨꯕꯥꯏ ꯅꯣꯏꯅꯨ ꯗꯨꯕꯥꯏ ꯍꯟꯒꯠ ꯍꯟꯗ ꯑꯗꯨꯝ ꯆꯠꯂꯤꯗꯨꯗꯤ ꯑꯗꯨꯝ ꯂꯧꯔꯣ
ꯑꯁꯤꯗꯤ ꯑꯩꯈꯣꯏ ꯏꯋꯥꯅ ꯒꯤꯐ ꯄꯤꯕꯤꯕꯅꯦ
ꯑꯣ ꯅꯪꯅ ꯋꯥꯅ ꯒꯤꯐ ꯄꯤꯕꯗꯨꯗꯤ ꯅꯪꯅ ꯋꯥ ꯑꯗꯨꯗꯤ ꯑꯩ ꯑꯗꯨꯝ ꯐꯣꯟ ꯇꯧꯒꯦ ꯌꯥꯔ ꯃꯥꯅ ꯑꯗꯨꯝ ꯌꯥꯔꯛꯄꯅꯤ ꯁꯤꯁꯦ
ꯕꯨ ꯀꯣ ꯅꯪ ꯔꯅꯨ ꯀꯣ
ꯅꯪ ꯂꯥꯛ ꯂꯥꯛꯀꯤ ꯋꯥꯔꯤ ꯁꯥꯟꯅꯔꯒ ꯁꯅꯥꯒꯤ ꯕꯥꯇꯤꯟꯒ ꯍꯥꯏꯔꯝꯃꯒ ꯅꯪꯅ ꯑꯦꯂꯣꯕꯦꯔꯥꯒꯤ ꯀꯣꯀꯣꯅꯠ ꯑꯣꯏꯜꯗꯨꯗ ꯂꯤꯛꯏꯗꯣ ꯀꯔꯤꯒꯤꯅꯣ ꯍꯥ
ꯑꯩ ꯑꯦꯀꯣ ꯌꯥꯝ ꯆꯠꯂꯤ ꯀꯩꯗꯧ ꯖꯥꯠꯅꯨꯀꯣ ꯑꯩ ꯐꯣꯟ ꯀꯣꯜꯗ
ꯑꯦꯀꯣ ꯆꯠꯂꯦ ꯑꯩꯉꯣꯟꯗꯗꯤ ꯆꯠꯇꯦ ꯑꯩꯉꯣꯟꯗꯗꯤ ꯄꯨꯔꯥ ꯀ꯭ꯂꯤꯌꯥꯔ ꯅꯇꯪ ꯂꯥꯎꯠ ꯏꯁꯄꯤꯀꯔ ꯊꯥꯗꯣꯛꯄ꯭ꯔꯥ
ꯂꯥꯎꯠ ꯏꯁꯄꯤꯀꯔ ꯊꯥꯗꯣꯛꯇꯦ ꯀꯗꯥꯏꯗ ꯊꯥꯗꯣꯛꯀꯗꯧꯕꯅꯣ ꯂꯥꯎꯠ ꯏꯁꯄꯤꯀꯔꯁꯨ ꯂꯩꯇꯦ ꯂꯥꯎꯠ ꯏꯁꯄꯤꯀꯔꯒꯤ ꯂꯩꯇꯦ ꯁꯤꯗꯤ
ꯑꯧ ꯂꯩꯇꯦꯀꯣ ꯅꯪ ꯊꯑ ꯊꯤꯡꯖꯤꯟꯕ꯭ꯔꯣ
ꯆꯄ ꯀꯥꯟꯗ ꯀꯩꯅꯣ ꯇꯧꯒꯅꯤ ꯍꯥꯏꯌꯦ ꯑꯗꯨ ꯀꯥꯟꯗ ꯆꯪꯃꯤꯟꯅꯁꯦ ꯑꯗꯨꯀꯥꯟꯗ
ꯑꯗꯨꯗ ꯑꯩ ꯑꯥ ꯑꯥ ꯅꯣꯏ ꯌꯨꯝ ꯌꯧꯅꯕ ꯑꯩ ꯑꯩ ꯀꯩꯅꯣ ꯑꯩꯒꯤ ꯑꯩꯒꯤ ꯀꯩ ꯑꯦꯔꯣꯄ꯭ꯂꯦꯟꯗꯣ ꯑꯗꯨ ꯑꯗꯨ ꯂꯧꯊꯣꯛꯑꯒꯦ ꯑꯗꯣ ꯊꯥꯎ ꯍꯥꯜꯂꯒ ꯃꯥ ꯉꯥꯏꯍꯥꯛ ꯈꯤꯇꯪ ꯆꯥꯝꯊꯣꯛꯑꯒ ꯉꯪꯉꯤ ꯁꯨꯃꯥꯡꯗ ꯍꯦꯛ ꯀꯣꯜꯁꯦ ꯊꯝꯕꯒ ꯑꯩ ꯄ꯭ꯂꯦꯟꯗ ꯄꯥꯏꯔꯛꯑꯗꯧꯅꯦ
ꯍ ꯍꯣ ꯍꯣ ꯍꯣ ꯍꯣ ꯎꯝ
ꯁꯨꯝ ꯂꯩꯗꯅ ꯃꯤꯅꯤꯠ ꯃꯤꯅꯤꯠꯇꯣ ꯇꯔꯥ ꯃꯤꯅꯤꯠ ꯇꯨꯋꯦꯜꯐ ꯈꯛꯇꯪ ꯍꯥꯏꯕꯗꯣ ꯃꯤꯅꯤꯠ ꯁꯦ ꯌꯥꯝ ꯁꯥꯡꯕꯩ ꯇꯥꯏꯞ ꯇꯧꯗ꯭ꯔꯣ
ꯑꯃ ꯅꯪꯒꯤ ꯅꯃꯥꯟꯅꯕꯤ ꯑꯀꯦꯕꯤ ꯑꯃꯗꯣ
ꯑꯥ
ꯅꯍꯥ ꯃꯆ ꯃꯆꯤꯟ ꯃꯆꯤꯟꯗ ꯆꯤꯡꯕ ꯅꯨꯄꯤꯗꯣ ꯑꯁꯤꯗ ꯌꯥꯎ ꯀ꯭ꯔꯕꯣ
ꯃ ꯌꯥꯎꯅꯕ ꯀꯟꯅ ꯍꯥꯏꯅ ꯈꯤꯕꯅꯦ ꯑꯗꯨꯗꯣ ꯈꯪꯗꯦꯅꯦ ꯃꯥꯏꯗꯣ ꯌꯥꯔꯛꯈ꯭ꯔꯕ ꯌꯥꯔꯛꯇ꯭ꯔꯤꯕ ꯈꯪꯗꯦ ꯉꯥꯏꯔ ꯂꯩꯍꯧꯕꯅꯤ ꯑꯁ ꯈꯪꯗꯦꯗ ꯑꯗꯨꯝꯃꯁꯨꯅꯦ ꯃꯆꯥ ꯆꯥ ꯑꯃ ꯂꯩꯌꯦꯕ ꯀꯗꯥꯏ ꯑꯉꯥꯡꯅꯣ ꯈꯪꯗꯦ ꯑꯁꯋꯥꯏꯗꯤ ꯈꯨꯜꯂꯒ ꯑꯗꯨꯒ ꯕꯤꯕꯨꯂꯥꯆꯨꯗ ꯇꯧꯔꯤꯝꯅꯦ ꯑꯩꯅꯦ ꯌꯦꯡꯅꯤꯡꯗꯗꯅ ꯊꯣꯛꯂꯛꯑꯦ ꯑꯗꯨꯝ
ꯑꯣ ꯑꯣ
ꯑꯉꯥꯡ ꯑꯃ ꯈꯪꯗꯦ ꯌꯥꯝ ꯀꯞꯄꯦꯕ ꯑꯗꯨꯏ ꯑꯉꯥꯡꯗꯣ ꯃꯃꯥꯅ ꯍꯨꯟꯗꯣꯛꯑꯝꯕ ꯑꯉꯥꯡ ꯃꯥꯜꯂꯦ ꯌꯥꯝ ꯅꯨꯡꯉꯥꯏ ꯇꯦ
ꯑꯁ ꯅꯨꯡꯉꯥꯏꯇꯦꯗ ꯅꯨꯡꯉꯥꯏꯇꯦꯗ
ꯇꯧꯉꯝꯕ ꯃꯤꯅꯦꯅ ꯍꯥꯏꯌꯦ ꯃꯥꯗꯣ
ꯑꯣ ꯑꯣ ꯇꯧꯔꯝꯃꯅꯤ ꯇꯧꯔꯝꯒꯅꯤ ꯑꯩꯗꯤ ꯏꯆꯥꯗꯣ ꯃꯆꯦꯁꯤꯡꯗ ꯊꯝꯔꯝꯕꯀꯣ
ꯑꯣ ꯑꯣ ꯑꯣ ꯑꯃ ꯅꯪ ꯑꯣꯏꯔꯖꯥꯠꯂꯣ ꯀꯩꯅꯣ ꯈꯪꯗꯦꯅꯦꯍꯦ
ꯑꯁ ꯅꯨꯡꯉꯥꯏꯇꯦꯗ ꯑꯉꯥꯡꯗꯣ ꯑꯗꯨꯃꯥꯏꯅ ꯊꯝꯔꯝꯝꯃꯒ ꯇꯧꯕꯗꯤ ꯎꯝ
ꯂꯣꯏꯅꯃꯛ ꯖꯦꯜꯗ ꯑꯗꯨꯃꯥꯏꯅ ꯍꯥꯏ ꯍꯥꯏꯗꯤ ꯁ꯭ꯀꯨꯜꯗ ꯊꯥꯖꯤꯟꯈ꯭ꯔꯦ
ꯑꯁ ꯅꯪ ꯍꯧꯖꯤꯛ ꯑꯍꯥꯟꯕ ꯍꯥꯏꯕꯗꯣ ꯇꯧꯗꯨꯅ ꯅꯪꯉꯣꯟꯗ ꯍꯣꯔꯦꯟ ꯑꯃꯨꯛꯀ
ꯑꯗꯨꯒꯨꯝꯕ ꯁꯤꯒꯨꯝꯕ ꯁꯥꯕ ꯌꯥꯗꯦ ꯍꯥꯏꯕ꯭ꯔꯅꯦ
ꯑꯣ ꯑꯣ ꯑꯗꯨꯒꯨꯝꯕꯗꯤ ꯍꯥꯏꯗꯦ ꯑꯗꯨꯁꯨ ꯀꯣ
ꯌꯥꯔꯦ ꯑꯗꯨꯑꯣꯏꯗꯤ ꯑꯩꯈꯣꯏ ꯁꯥꯅꯤꯡꯕ ꯃꯌꯥꯝ ꯁꯥ ꯌꯥꯏ ꯀꯩꯅꯣ
ꯍꯣꯏ ꯁꯥꯅꯤꯡꯕ ꯌꯥꯝ ꯁꯥꯕ ꯌꯥꯏꯌꯦ ꯏꯁꯩꯒꯤꯗꯨꯗ ꯁꯛꯈꯥꯏꯕ ꯌꯥꯔꯖꯥꯔꯥ
ꯀꯣꯡꯗꯣ ꯍꯥꯏꯗꯤ ꯂꯥꯎꯠ ꯏꯁꯄꯤꯀꯔ ꯌꯥꯗꯝꯅꯤ ꯅꯥꯀꯣꯡ ꯗꯥꯏꯔꯦꯛ ꯊꯝꯕꯅꯤꯅꯅꯦ ꯅꯥꯀꯣꯡꯗ ꯏ ꯇꯥꯔꯛꯀꯅꯤ
ꯑꯣ ꯑꯣ ꯅꯪꯒꯤ ꯑꯉꯥꯡꯁꯤꯡꯗꯤ ꯀꯗꯥꯏ ꯀꯗꯥꯏ ꯂꯩꯅꯔꯦ ꯍꯧꯖꯤꯛ
ꯑꯃꯅ ꯀꯩꯅꯣꯗ ꯂꯩ ꯅ꯭ꯌꯨ ꯌꯣꯔꯇ ꯂꯩꯀꯣ ꯃꯥ ꯐꯦꯁꯟ
ꯅꯠꯇꯦ ꯅꯪ ꯌꯨꯝꯗ ꯑꯉꯥꯡ ꯃꯆꯥ ꯃꯆꯥꯁꯤꯡꯗꯣ
ꯑꯃꯅ ꯄꯨꯈ꯭ꯔꯤ ꯃꯌꯥꯏꯗ ꯑꯃꯅ ꯑꯣꯀꯟꯗ
ꯅ꯭ꯌꯨ ꯌꯣꯛꯀꯤꯗꯤ ꯑꯩꯒꯤ ꯏꯆꯥꯅꯦ ꯅꯍꯥꯟ ꯑꯩꯅ ꯔꯝꯕꯗꯣ ꯅꯪ ꯀꯥꯎꯔ ꯃꯥꯂꯦ
ꯆꯥꯒꯥ ꯑꯩꯆꯥꯒ ꯌꯦꯠꯁꯟꯅꯔꯨꯔꯤꯝ ꯑꯃ ꯑꯩꯗꯤꯅꯦ ꯑꯃꯃꯛꯇ ꯎꯝ ꯃꯁꯛꯇꯣ ꯀꯥꯎꯕ ꯍꯥꯏꯇꯥꯔꯦ ꯑꯩꯗꯤ ꯅꯪꯅ ꯆꯥꯗꯣ ꯑꯩ ꯆꯥꯅꯦ ꯈꯜꯂꯨꯔꯕ
ꯑꯣ ꯑꯣ ꯀꯩꯁꯨ ꯀꯥꯏꯗꯦ ꯀꯩꯁꯨ ꯀꯥꯏꯗꯦꯗ ꯑꯩ ꯃꯣꯏ ꯂꯥꯛ
ꯃꯣꯏ ꯂꯥꯛꯄ ꯀꯥꯟꯗ ꯑꯃꯨꯛ ꯄꯨꯔꯛꯀꯦ ꯍꯣꯏ ꯍꯣ ꯅꯪ ꯑ ꯍꯧꯖꯤꯛ ꯑꯁꯤ ꯀꯩꯅꯧꯕ ꯋꯥꯔꯤ ꯁꯥꯟꯅꯕ ꯂꯣꯏꯔꯒ ꯑꯩ ꯄꯨꯔꯒ ꯂꯥꯛꯀꯦ ꯑꯣ ꯅ ꯑ ꯀꯩꯅꯣ ꯇꯧꯋꯦ ꯎꯝ ꯅꯊꯪ ꯉꯁꯤ ꯅꯨꯃꯤꯠꯀꯤ ꯆꯥꯛ ꯆꯥꯗ꯭ꯔꯤꯕꯅꯤꯅ ꯇꯪ ꯄꯦꯟ ꯆꯣꯏꯔꯕꯗꯧ ꯇꯧꯋꯦ
ꯂꯥꯝꯗ꯭ꯔꯦꯗ ꯗꯩꯇꯤꯡꯒ ꯇꯧꯔꯤꯅꯦ ꯅꯣꯏꯕꯒ ꯌꯥꯗꯦꯀꯣ ꯑꯩꯗꯤꯀꯣ
ꯇ ꯀꯩꯅꯣ ꯄꯨꯔꯛꯀꯦ ꯎꯝ ꯍꯥꯏꯗꯤ ꯀꯩ ꯍꯥꯏꯅꯤ ꯂꯐꯣꯏꯒꯨꯝꯕ ꯑꯃ ꯄꯨꯕꯤꯔꯛ ꯀꯦ ꯍꯥꯏꯗꯤ ꯅꯪꯗꯣ ꯌꯥꯝ ꯂꯐꯣꯏ ꯂꯐꯣꯏ ꯕꯅꯥꯅꯥ
ꯑꯣ ꯂꯐꯣꯏꯕ ꯑꯣ ꯟꯅ ꯍꯥꯏꯅꯦ
ꯆꯥꯗ꯭ꯔꯤꯕꯣ ꯅꯪ ꯂꯞꯐꯣꯏꯁꯦ
ꯑꯣꯔ ꯑꯩꯈꯣꯏꯗꯤ ꯀꯩꯅꯣꯅ ꯂꯐꯣꯏꯅ ꯍꯥꯏꯕꯗꯨꯗ ꯈꯪꯗꯕ ꯇꯥꯔꯦ ꯍꯥꯏꯕ ꯇꯥꯔꯦ
ꯈꯤꯇꯪꯗꯤ ꯀꯩꯅꯣꯗ ꯆꯥꯎꯔꯛꯏꯗꯅꯀꯣ ꯑꯐꯒꯥꯅꯤꯁꯇꯥꯟ ꯆꯥꯎꯔꯛꯄꯅꯦ ꯈꯪꯉꯝꯗꯕꯁꯨ ꯌꯥꯏ
ꯑꯥ ꯑ ꯈꯪꯗ꯭ꯔꯔꯤꯗ ꯁꯤꯁꯨ ꯐꯔꯦ ꯁꯤꯒꯤ ꯀꯩꯅꯣꯁꯦ ꯎꯝ
ꯎꯝ ꯃꯊꯪ ꯁꯤ ꯂꯣꯏꯔꯒ ꯑꯩꯈꯣꯏ ꯃꯊꯪ ꯁꯥꯟꯅꯕꯗꯣ
ꯑꯥꯎ
ꯑꯗꯗꯤ ꯀꯩꯅꯣ ꯁꯥꯁꯦ ꯑꯩꯈꯣꯏꯗꯣ ꯌꯥꯝ ꯂꯥꯏꯔꯕ ꯅꯨꯄꯤ ꯑꯃꯨꯛ ꯁꯥꯁꯤꯀꯣ
ꯍꯥꯥ
ꯃꯊꯪ ꯋꯥꯔꯤ ꯁꯥꯟꯅꯕꯗꯅ ꯑꯃꯨꯛ ꯌꯥꯝ ꯂꯥꯏꯔꯕ ꯑꯣꯏꯅ ꯁꯥꯟꯅꯁꯦꯕ
ꯍꯣꯏꯅꯦ ꯍꯣꯏꯅꯦ ꯁ
ꯏꯅꯥꯛ ꯈꯨꯟꯕꯁꯤꯁꯨ ꯌꯥꯝ ꯅꯨꯡꯉꯥꯏ ꯑꯗꯣ ꯂꯥꯏꯔꯕꯁꯨ ꯀꯃꯥꯏꯅ ꯇꯧꯕꯅꯣ ꯌꯦꯡꯁꯦꯕ
ꯍꯣꯏꯅꯦ ꯍꯣꯏꯅꯦ ꯍꯣꯏꯅꯦ ꯁꯅꯁꯦ ꯁꯅꯁꯦ ꯑꯩ ꯍꯧꯖꯤꯛ ꯏꯔ ꯏ ꯖꯔꯅꯤ ꯏꯔꯨꯖꯕ ꯂꯣꯏꯔꯒ ꯑꯩ ꯕꯖꯔꯗ ꯆꯠ ꯂꯥꯎꯅ
ꯑ ꯑꯍꯨꯝ ꯈꯛꯇ ꯉꯥꯏꯔꯦꯁꯦꯀꯦ ꯑꯍꯨꯝ
ꯑ ꯑ
ꯂꯣꯏꯔꯦ ꯕꯥꯔꯣ ꯂ ꯇꯨꯋꯦꯜ ꯑꯣꯏꯔꯦ